ꯑꯥ ꯍꯜꯂꯣ ꯇꯥꯕ꯭ꯔꯣ
ꯇꯥꯏꯌꯦ
ꯀꯩꯇꯧꯔꯤꯅꯣ
ꯑꯩꯁꯦ ꯍꯤꯞꯄꯒꯥ ꯂꯩꯔꯝꯕꯅꯦ
ꯆꯥꯔꯥꯕꯣ
ꯆꯥꯔꯦ
ꯀꯩ ꯃꯥꯊꯦꯜ ꯆꯥꯔꯥꯒꯦ
ꯑꯣ ꯀꯩ ꯃꯊꯦꯜꯅꯣ ꯀꯥꯎꯈ꯭ꯔꯦ ꯉꯁꯥꯏ ꯀꯩꯅꯣ ꯑꯦꯛꯖꯥꯝ ꯊꯥꯕ ꯂꯣꯏꯔꯥꯀꯥꯟꯗꯥ ꯍꯜꯂꯛꯄꯥꯗꯀꯣ
ꯎꯝ
ꯑꯥ ꯕꯣꯕꯣꯛ ꯑꯃꯥꯒꯤ ꯁꯤꯡꯖꯨ ꯂꯩꯔꯦ ꯁꯤꯡꯖꯨꯒꯥ ꯕꯣꯔꯥ ꯂꯩꯔꯒꯥ ꯄꯣꯔꯛꯑꯒ ꯑꯗꯨꯒ ꯍꯪꯒꯥꯝ ꯍꯦ ꯍꯦꯟꯖꯥꯡ ꯅꯥꯄꯤ ꯂꯩꯕꯗꯣ ꯍꯪꯒꯥꯝ ꯂꯩꯔꯦ ꯍꯦ ꯍꯪꯒꯥꯝ ꯑꯗꯨꯒ ꯆꯝꯐꯨꯠ ꯇꯧꯔꯒ ꯆꯥꯏꯕ
ꯑꯗꯨꯒ ꯉꯥ ꯀꯧꯇꯥꯗꯣ
ꯑꯥ
ꯉꯥ ꯉꯥ ꯀꯧꯇꯥꯗꯨ ꯑꯗꯨꯗꯤ ꯊꯣꯡꯗꯦ ꯊꯣꯡꯗꯕꯤꯗ ꯑꯗꯨꯝ ꯆꯥꯕ ꯌꯥꯏꯗꯅ
ꯍꯣꯏ
ꯑꯗꯣ ꯑꯗꯨ ꯑꯗꯨꯝ ꯆꯥꯏ ꯑꯩ ꯑꯌꯨꯛꯇꯣ ꯑꯗꯨ ꯆꯥꯕꯅꯦꯕ ꯑꯗꯨ ꯉꯁꯥꯏꯁꯨ ꯑꯗꯣ ꯑꯗꯨꯝ ꯆꯥꯔꯦ ꯑꯃꯨꯛ ꯑꯩꯅ ꯂꯦꯝꯃꯒ ꯊꯝꯃꯝꯕꯗꯣ ꯆꯥꯛ ꯂꯥꯝꯃꯟꯕꯒꯤꯀꯣ ꯌꯥꯝ ꯍꯥꯎꯋꯦ ꯆꯥꯛ ꯌꯥꯝ ꯆꯪꯉꯦ
ꯐꯩꯅꯦ ꯌꯥꯝ ꯐꯥꯎꯔꯗꯤ
ꯑꯩꯁ ꯅꯣꯏꯗꯤ ꯀꯩ ꯌꯦꯟꯁꯥꯡ ꯆꯥꯔꯤꯕ
ꯑꯩꯩꯗꯤ ꯃꯥꯏꯔꯦꯟꯅꯦ ꯑꯗꯨꯒ ꯁꯥꯀꯪ
ꯑꯥ
ꯃꯥꯏꯔꯦꯟꯒ ꯁꯥꯀꯪ ꯆꯥꯏ ꯑꯈꯣꯏꯗꯤ
ꯎꯝ ꯍꯥꯎꯕ꯭ꯔꯣꯅꯦ ꯀꯥꯏꯗꯒꯤꯅꯣ ꯅꯣꯏꯗꯤ ꯉꯥ ꯑꯦ ꯑꯦꯡ ꯁꯥ ꯑꯌꯥꯏꯕ ꯐꯪ ꯀꯥꯏꯗꯒꯤ ꯐꯪꯕꯅꯣ ꯍꯨ
ꯑꯩꯁꯨ ꯈꯪꯗꯦ ꯏꯆꯦꯅ ꯄꯤꯕ ꯑꯣꯏꯔꯝꯃꯦ
ꯑꯣ ꯑꯩꯁꯨ ꯀꯩꯅꯣ ꯑꯣꯛ ꯑꯌꯥꯏꯕꯗꯣ
ꯎꯝ
ꯑꯗꯨ ꯄꯥꯝ ꯑꯗꯨ ꯆꯥꯅꯤꯡꯉꯤꯅꯦ ꯈꯔ ꯆꯥꯎꯅ ꯆꯥꯎꯅ ꯑꯥ ꯊꯝ ꯊꯝꯃꯒꯀꯣ ꯀꯛꯑꯒꯀꯣ
ꯊꯣꯡꯉꯒ ꯆꯥꯕꯗꯨ ꯑꯗꯣ ꯆꯥꯅꯤꯡꯉꯦ ꯃꯆꯦꯠ ꯑꯥ ꯃꯆꯦꯠ ꯃꯆꯦꯠ ꯅꯠꯇ ꯅꯠꯇꯕꯤꯗ ꯆꯥꯎꯔꯒ ꯀꯛꯑꯒ ꯆꯥꯕꯗꯨ
ꯑꯗꯨ ꯍꯥꯎꯗꯤ ꯍꯥꯎꯕꯅꯦ
ꯍꯥꯎꯒꯅꯤ ꯑꯗꯣ ꯀ ꯩꯅꯣꯒ ꯆꯥꯒꯗꯕ ꯀꯩꯅꯣ ꯔꯁꯃꯥꯒ ꯀꯣ ꯔꯁꯃꯥꯒ ꯆꯥꯅꯕ ꯔꯁꯃꯥ ꯅꯠꯇ꯭ꯔꯁꯨ ꯑꯥ ꯁꯣꯏꯕꯨꯝ ꯑꯦ ꯁꯣꯏꯕꯨꯝ ꯅꯠꯇꯦ ꯑꯈꯨꯅꯤꯒꯗꯣ ꯑꯗꯣ ꯑꯥ ꯑꯈꯨꯅꯤ ꯀꯩꯅꯣ ꯃꯅꯝ ꯅꯝꯊꯤꯕꯗꯣ ꯅꯠꯇꯕ ꯅꯝꯊꯤꯗꯕ ꯃꯇꯝꯗ ꯑꯗꯨꯝ ꯆꯥꯕ ꯌꯥꯏꯗꯅ
ꯐꯨꯠꯂꯒ ꯀꯥꯞꯄꯒ ꯀꯨꯀꯔꯗ ꯀꯥꯝ ꯊꯣꯛꯑꯒ ꯆꯥꯕꯗꯣ ꯑꯗꯣ ꯀꯥꯝꯊꯣꯛꯄꯤꯕꯗꯣ ꯑꯗꯨꯒ ꯆꯥꯅꯕ
ꯂꯧꯍꯟꯅꯤꯡꯉꯦ ꯍꯥꯏꯅ ꯗꯥꯏꯔꯦꯛ ꯗꯥꯏꯔꯦꯛ ꯂꯧꯕ ꯐꯪꯗꯦꯅꯦ ꯒꯦ ꯍꯥꯢꯕꯒꯤ
ꯑꯗꯨꯅꯤꯅꯦ ꯃꯃꯜꯗꯨ ꯌꯥꯝ ꯇꯥꯡꯉꯁꯨ ꯇꯥꯡꯉꯦ
ꯃꯃꯟꯗꯨ ꯆꯥ ꯃꯉꯥ
ꯑꯗꯨꯒ ꯀꯩꯅꯣ ꯑꯃꯨꯛ ꯇꯧꯕꯅꯤ ꯉꯥ ꯑꯦ ꯁꯥꯗꯣ ꯐꯥꯕ꯭ꯔꯥ ꯐꯥꯗꯕ꯭ꯔꯁꯨ ꯈꯪꯗꯦ ꯌꯥꯝꯅ ꯃꯥꯒꯤ ꯀꯩꯅꯣ ꯌꯥꯝ ꯊꯥꯕ ꯑꯣꯏ ꯑꯣꯏꯕꯗꯣ꯫ ꯊꯥꯎꯒꯤ ꯊꯥꯎ ꯊꯥꯎ ꯃꯐꯝꯗ ꯑꯗꯣ ꯌꯥꯝ ꯊꯥꯕꯗꯣ ꯑꯗꯨꯗꯤ ꯆꯥꯅꯤꯡꯗꯦꯕ ꯑꯩꯗꯤ꯫ ꯈꯔ ꯀꯪꯕ ꯆꯥꯅꯤꯡꯕꯩ ꯆꯥꯅꯤꯡꯉꯦ꯫ ꯑꯣꯛꯁꯥꯗꯤ ꯀꯩꯅꯣ ꯇꯧꯕꯗꯣ ꯆꯥꯅꯤꯡꯗꯦꯗ꯫ ꯌꯥꯝ ꯀꯨꯏꯅ ꯂꯣꯏꯔꯒ ꯌꯥꯝ ꯅꯣꯏꯕꯗꯣ꯫
ꯎꯝ ꯫
ꯌꯥꯝ ꯀꯨꯏꯂ ꯂꯣ ꯀꯨꯏꯅ ꯀꯨꯢꯅ ꯂꯣꯏꯔꯗꯤ ꯑꯗꯨꯝ ꯌꯥꯝ ꯅꯣꯏꯌꯦꯗꯅ ꯑꯣꯛꯁꯨ꯫ ꯑꯗꯣꯒꯨꯝꯕꯗꯨ- ꯗꯤ ꯀꯩꯅꯣ ꯃꯣꯏꯒꯤ ꯊꯥꯎꯗꯤ ꯌꯥꯝꯁꯨ ꯌꯥꯝ ꯁꯨꯠ ꯊꯥꯔꯦꯗꯅ꯫ ꯑꯗꯨꯗꯤ ꯆꯥꯅꯤꯡꯉꯦ꯫
ꯑꯗꯨꯗꯤ ꯑꯗꯨꯒꯨꯝꯕꯗꯨꯗꯤ ꯃꯤ ꯃꯤꯗ ꯂꯩꯌꯦꯗ ꯃꯤꯗꯤ ꯄꯥꯝꯕꯁꯨ ꯌꯥꯎꯋꯦ꯫
ꯑꯗꯨꯕꯨꯗꯤ ꯑꯗꯨꯅꯤꯗ ꯑꯩꯗꯤ ꯄꯥꯝꯗꯕ꯫ ꯀꯩꯗꯧꯔꯝꯃꯤꯅꯣ꯫
ꯄꯥꯟꯗ ꯑꯗꯨꯝ ꯂꯩꯌꯦ꯫
ꯋꯥꯀꯤꯡ ꯆꯠꯂꯤꯔꯣ꯫
ꯑꯩ ꯉꯥꯏꯍꯥꯛ ꯋꯥꯛꯀꯤꯡ ꯆꯠꯂꯤ ꯍꯥꯏꯇꯥꯔꯦ꯫
ꯎꯝ ꯌꯥꯝ ꯊꯦꯡꯉ ꯀꯥꯟꯁꯤꯗꯕꯣ꯫
ꯆꯥꯛ ꯆꯥꯕ ꯂꯣꯏꯕꯒꯤ ꯑꯗꯨꯝ ꯊꯣꯛꯏꯅꯤ꯫
ꯎꯝ꯫ ꯍꯤꯟꯖꯥꯡ ꯑꯍꯥꯎꯕ ꯆꯥꯕꯅꯤꯅ ꯄꯨꯛ ꯈꯔ ꯑꯝ ꯇꯨꯝꯖꯟ ꯇꯨꯝꯍꯟꯅꯕꯥ ꯇꯧ ꯆꯠꯄ ꯑꯣꯏꯔꯝꯒꯅꯤ꯫
ꯅꯠꯇꯦꯗ ꯍꯛꯆꯥꯡꯁꯦ ꯌꯥꯝ ꯂꯨꯝꯃꯀꯣ ꯑꯗꯨꯒꯤ ꯉꯥꯏꯍꯥꯛ ꯊꯣꯛꯏꯝꯅꯦꯗ
ꯑꯁ ꯑꯗꯨ ꯑꯣꯏꯔꯗꯤ ꯑꯩ ꯎꯔꯗꯤ ꯑꯁ ꯅꯪꯁꯦ ꯍꯦꯟꯅ ꯂꯨꯝꯈ꯭ꯔꯦꯅꯦ ꯍꯥꯏꯔꯒꯅꯤꯅꯦ ꯑꯗꯨꯗꯤ꯫
ꯀꯩꯕꯥ꯫
ꯅꯪꯁꯦ ꯌꯥꯝꯅ ꯅꯣꯏꯈꯠꯈ꯭ꯔꯦꯅꯦ ꯌꯥꯝ ꯂꯨꯝꯒꯅꯤꯅꯦ ꯍꯥꯏꯒꯅꯤꯕ ꯅꯪ ꯑꯩ ꯎꯔꯗꯤ꯫
ꯑꯦ꯫ ꯀꯩꯒꯤ ꯍꯥꯏꯗꯣꯏꯕ꯫
ꯂꯨꯝꯕꯒꯤꯅꯤꯅꯦ ꯒꯩꯅꯣ꯫ ꯌꯦꯡꯕꯀꯥꯟꯗ ꯌꯥꯝ ꯂꯨꯝꯅ ꯎꯔꯅꯦꯕ ꯑꯩꯁꯦ꯫
ꯋꯥꯛꯀꯤꯡ ꯆꯠꯂꯒ ꯑꯗꯨꯗꯤ ꯋꯥꯛꯀꯤꯡ ꯆꯠꯀꯗꯕꯅꯦ꯫
ꯎꯝ꯫ ꯋꯥꯀꯤꯡ ꯖꯠꯀꯗꯕꯗꯣ꯫ ꯌꯥꯝꯅꯗꯤ ꯇꯧꯕꯅꯦ ꯑꯗꯣ꯫ ꯍꯥꯏꯗꯣꯛꯄ ꯃꯤꯅ ꯆꯠ ꯁꯦ ꯍꯥꯏꯔꯒ ꯑꯗꯨꯝ ꯆꯠꯇꯕꯤꯗ ꯂꯩꯕꯗꯨꯗ ꯑꯩꯁꯨ ꯑꯗꯨꯝ ꯆꯠꯇꯔꯦ꯫
ꯎꯝ꯫ ꯍꯛꯆꯥꯡꯗꯤ ꯑꯩꯈꯣꯏꯅ ꯐꯖꯅ ꯃꯦꯟꯇꯦꯟꯁ ꯇꯧꯒꯗꯕꯅꯦ꯫
ꯎꯝ ꯆꯨꯝꯃꯤ ꯆꯨꯝꯃꯤ ꯅꯣꯏ ꯅꯪꯅ ꯍꯥꯏꯕꯁꯨ꯫ ꯈꯪꯗꯦ꯫
ꯑꯩꯈꯣꯏ ꯍꯛꯆꯥꯡꯁꯤꯗꯤ ꯑꯩꯈꯣꯏ ꯑꯩꯈꯣꯏ ꯍꯛꯆꯥꯡꯗꯤ ꯑꯩꯈꯣꯏꯅ ꯐꯖꯅ ꯌꯦꯡꯁꯤꯜꯂꯒ ꯍꯛꯆꯥꯡ ꯐꯅ ꯂꯩ ꯍꯟꯒꯗ
ꯎꯝ꯫ ꯌꯥꯝ ꯆꯨꯝꯕ ꯋꯥꯐꯝꯅꯤꯅꯦ ꯌꯥꯝ ꯐꯕ ꯋꯥꯐꯝꯅꯤꯅꯦ꯫
ꯎꯝ ꯑꯩ ꯑꯐꯕ ꯄꯥꯎꯇꯥꯛ ꯉꯥꯛꯇꯪ ꯄꯤꯔꯛꯀꯅꯤ꯫
ꯑꯗꯨꯅꯤꯅꯦ꯫ ꯑꯗꯨꯒ ꯑꯩꯉꯣꯟꯗꯗꯤ ꯀꯩꯅꯣ ꯆꯠꯁꯦ ꯀꯩꯀꯥꯗꯤ ꯍꯥꯏꯗꯛ ꯍꯥꯏꯔꯛꯇꯦ ꯅꯪꯁꯨ ꯋꯥꯀꯤꯡ ꯆꯠ ꯁꯦ ꯑꯁꯨꯃꯥꯏꯅ ꯆꯠꯇꯧꯁꯦ ꯈꯣꯠꯂꯁꯦ ꯍꯥꯏꯔꯒ꯫
ꯅꯡꯁꯨ ꯊꯕꯛꯅ ꯆꯤꯟꯕꯅꯦꯅ ꯋꯥꯀꯤꯡꯆꯠ ꯆꯠꯀꯅꯤ ꯍꯗꯛꯁꯦ꯫ ꯑꯣ ꯅ ꯅꯪꯁꯨ ꯑꯦꯛꯖꯥꯝ ꯂꯣꯏꯕꯗ꯫ ꯗꯨꯒ ꯆꯠꯂꯨꯁꯦ ꯫
ꯑꯦꯖꯥꯝ ꯂꯣꯏꯕꯗ ꯀꯩꯗꯧꯋꯦꯕ꯫
ꯑꯗꯨꯗ ꯋꯥꯛꯀꯤꯡ ꯆꯠꯃꯤꯟꯅꯔꯁꯦꯕ ꯫
ꯍꯣꯏ ꯆꯠꯃꯤꯟꯅꯁꯦ ꯆꯠꯃꯤꯟꯅꯁꯦ ꯑꯗꯣ ꯀꯩꯅꯣ꯫ ꯅꯪꯅ ꯑꯃꯨꯛ ꯆ ꯆ ꯑꯁ ꯊꯕꯛ꯫ ꯅ ꯌꯥꯗꯦꯅꯦ ꯐꯔꯛ ꯌꯥꯝ ꯇꯥꯔꯛꯏꯅꯦ ꯑꯃꯨꯛ ꯍꯥꯏꯔꯛꯀꯗ꯭ꯔ ꯁꯤꯅꯤ ꯫
ꯍꯥꯏꯔꯣꯏꯗ ꯍꯥꯏꯔꯣꯏꯗ꯫ ꯍꯛꯆꯥꯡ ꯐꯅꯕꯕꯨ ꯑꯣꯏꯔ ꯍꯛꯆꯥꯡ ꯐꯅꯕꯕꯨ ꯑꯣꯏꯔꯗꯤ
ꯍꯥꯏꯔꯛ ꯀꯅꯣ ꯍꯥꯏꯔꯛ ꯀꯩꯅꯣ ꯍꯥꯏꯔꯛꯑꯗꯤꯀꯣ ꯑꯩꯗꯤ ꯑꯃꯨꯛ ꯌꯥꯔꯛꯑꯔꯣꯏꯕ ꯑꯃꯨꯛ ꯐꯝꯃꯒ ꯂꯩꯔꯗꯤ ꯑꯩꯁꯦ ꯅꯨꯡꯇꯤꯒꯤ ꯑꯗꯨꯝ ꯑꯁ ꯍꯦꯟꯅ ꯅꯣꯏꯈꯠꯂꯦꯕ ꯅꯨꯡꯇꯤꯒꯤ
ꯎꯝ ꯑꯗꯨꯗꯤ ꯆꯥꯕꯁꯨ ꯈꯔ ꯌꯦꯡꯉꯒ ꯆꯥꯕ ꯇꯥꯕ
ꯈꯔ ꯌꯦꯡꯉꯒ ꯆꯥꯔꯕꯅꯦ ꯍꯟꯗꯛꯁꯦ ꯀꯦꯁ ꯂꯩꯇꯕꯅꯤꯅ ꯌꯦꯟꯖꯥꯡꯐꯥꯎ ꯊꯣꯡꯗꯕꯅꯤ ꯍꯥꯏꯔꯗꯤ
ꯎꯝꯍꯨꯝ ꯏꯟꯁꯥꯡ ꯊꯣꯡꯗ꯭ꯔꯦꯕ
ꯏꯟꯖꯥꯡ ꯊꯣꯡꯗ꯭ꯔꯦ ꯏꯟꯖꯥꯡ ꯊꯣꯡ ꯊꯣꯡꯕꯕꯨꯗꯤ ꯊꯣꯡꯕ ꯌꯥꯏ ꯑꯗꯣ ꯑꯁ ꯆꯥꯛ ꯑꯃꯨꯛ ꯂꯧꯊꯣꯛꯑꯒ ꯑꯃꯨꯛ ꯌꯦꯟꯖꯥꯡ ꯊꯣꯡ ꯊꯣꯡꯕꯗꯣ ꯑꯗꯣ ꯊꯣꯡꯕ ꯅꯨꯡꯉꯥꯏꯇꯦꯕ ꯑꯗꯨ ꯅꯠꯇꯕꯤꯗ ꯑꯅꯤ ꯂꯩꯔꯗꯤꯀꯣ ꯑꯃꯗ ꯍꯦꯛ ꯑꯗꯨꯝ ꯑꯦꯟꯖꯥꯡ ꯊꯣꯡꯕ ꯑꯃꯗ ꯆꯥꯛ ꯊꯣꯡꯕ ꯑꯗꯨ ꯑꯣꯏꯔꯗꯤ ꯑꯗꯨꯝ ꯐꯠ ꯐꯠ ꯂꯣꯏꯁꯜꯂꯦꯗꯅ ꯑꯗꯨ ꯅꯠꯇꯕꯤꯗ ꯑꯃꯈꯛꯇ ꯑꯣꯏꯕꯅꯤꯅ ꯌꯦꯟꯁꯥꯡ ꯆꯥꯛ ꯑꯃꯨꯛ ꯊꯣꯡ ꯆꯥꯛ ꯊꯣꯡꯒꯅꯤ ꯑꯃꯨꯛ ꯂꯧꯊꯣꯛꯀꯅꯤ ꯈꯔ ꯁꯦꯡꯗꯣꯛꯀꯅꯤ ꯑꯃꯨꯛ ꯏꯟꯁꯥꯡ ꯊꯣꯡꯅꯕ ꯇꯧꯒꯅꯤ ꯑꯗꯨꯗ ꯏꯁꯤꯡ ꯍꯥꯎꯕꯅꯤꯍꯦ ꯊꯕꯛ ꯌꯥꯝ ꯆꯪꯕ ꯆꯪꯕꯅꯦ ꯁꯤꯁꯦ ꯑꯩꯅ ꯆꯥꯛ ꯂꯥꯃꯟꯕꯒꯤ ꯆꯥꯅꯤꯡꯃꯟꯕꯒꯤ ꯇꯧꯔꯤꯅꯦ ꯅꯠꯇ꯭ꯔꯗꯤ ꯇꯧꯔꯣꯏ
ꯏꯁ ꯑꯁꯤꯗꯕꯨ ꯇꯜꯂꯗꯤ ꯂꯣꯏꯔꯦꯍꯦ
ꯑꯩꯁ ꯃꯇꯝ ꯌꯥꯝ ꯆꯪꯕꯅꯦ
ꯇꯟꯕ ꯌꯥꯗꯦ ꯀꯩꯅꯣ
ꯇꯟꯗꯦꯗ ꯑꯩꯗꯤ ꯍꯣꯏ ꯏꯟꯖꯥꯡꯗꯣ ꯁꯧꯕꯗꯣ ꯁꯧꯔꯛꯄꯗꯣ ꯑꯗꯨꯁꯨ ꯌꯥꯝ ꯀꯟꯅ ꯁꯧꯗꯦꯕ ꯈꯤꯇꯪ ꯇꯞꯅ ꯇꯞꯅ ꯃꯥꯒꯤ ꯃꯈꯨꯝꯗꯣ ꯃꯈꯨꯝꯗꯨꯅ ꯎꯞꯇ꯭ꯔꯗꯤꯀꯣ ꯎꯞꯁꯟꯗ꯭ꯔꯗꯤꯀꯣ ꯃꯥꯗꯣ ꯁꯧꯕꯗꯣ ꯇꯣꯛꯑꯦꯕ ꯑꯁꯧꯕꯗꯣ ꯑꯗꯨꯝ ꯇꯣꯛꯑꯦꯕ ꯍꯌꯦꯡꯗꯤ ꯀꯩꯅꯣ ꯀꯣꯏꯕ ꯂꯥꯛꯀꯗ꯭ꯔꯣ
ꯌꯦꯡꯁꯦ ꯌꯦꯡꯁꯦ
ꯑꯁ ꯅꯪ ꯍꯌꯦꯡ ꯍꯌꯦꯡ ꯆꯠꯀꯗ꯭ꯔꯥ ꯍꯥꯏꯗꯣ ꯑꯩꯗꯤ ꯅꯨꯡꯉꯥꯏꯇꯦꯀꯣ ꯀꯣꯏꯕꯁꯨ ꯆꯠꯁꯦꯗꯅ ꯌꯥꯗ꯭ꯔꯣ
ꯊꯕꯛ ꯂꯣꯏꯔꯒ ꯊꯕꯛ ꯂꯩꯕꯁꯤꯡꯗꯣ ꯍꯥꯟꯅ ꯇꯧꯔꯅꯤ ꯑꯗꯨ ꯂꯣꯏꯔꯒ ꯆꯠꯄ ꯌꯥꯏ
ꯍꯣꯏ ꯈꯔ ꯈꯔ ꯉꯟꯅ ꯇꯧꯋꯣ ꯊꯕꯛꯁꯤꯡꯗꯣ
ꯊꯕꯛ ꯆꯠꯄꯅꯦꯅ ꯌꯨꯝꯒꯤ ꯊꯕꯛ ꯌꯨꯝꯒꯤ ꯀꯩ ꯀꯩ ꯊꯥꯕꯛ ꯏꯟꯈꯥꯡ ꯑꯝꯁꯨ ꯇꯧꯗ꯭ꯔꯕꯅꯦꯅꯀꯣ ꯅꯣꯡ ꯐꯥꯗꯣꯛ ꯁꯤꯀꯤ ꯐꯪꯕꯗ ꯇꯧꯗ꯭ꯔꯗꯤ ꯌꯥꯗꯦꯕ
ꯅꯣꯡ ꯐꯗꯣꯛ ꯁꯨꯇꯤ ꯂꯧꯕꯗꯣ ꯑꯗꯨ ꯃꯇꯝꯗ ꯑꯗꯨꯝ ꯑ ꯀꯩꯅꯣ ꯀꯣ ꯌꯥꯅꯕ ꯁꯦꯝ ꯇꯧꯕ ꯌꯥꯏꯗꯅ
ꯑꯗꯨꯅꯦ ꯍꯌꯦꯡꯁꯦ ꯑꯗꯨꯒꯨꯝꯕꯗꯣ ꯂꯣꯏ ꯂꯣꯏꯁꯤꯜꯂꯒ ꯆꯠꯂꯗꯤ ꯆꯠꯅꯤ ꯆꯠꯄꯇ ꯑꯗꯨ ꯂꯣꯏꯗ꯭ꯔꯗꯤ ꯊꯣꯛꯕꯗꯨ ꯅꯨꯡꯉꯥꯏꯇꯦꯗꯅ ꯂꯣꯏꯔꯒ ꯊꯣꯛꯕꯗꯨꯅ ꯍꯦꯟꯅ ꯐꯗꯔ ꯑꯩꯁꯨ ꯊꯕꯛ ꯀꯣꯃꯤ
ꯊꯕꯛꯀ ꯏꯌꯨ